ꯍꯂꯣ ꯀꯥꯕꯤꯕ꯭ꯔꯣ ꯃꯣꯏ ꯃꯃꯥ
ꯑꯩꯅ ꯍꯥꯏꯕ ꯉꯥꯡꯕ ꯇꯥꯗꯕ꯭ꯔꯣ
ꯑꯁꯦ
ꯎ ꯆꯥꯛ ꯆꯥꯔꯕꯣ
ꯑ ꯌꯥꯝ ꯀꯟꯅ ꯀꯠ ꯇꯥꯏꯅꯤ ꯆꯥꯔꯦ ꯍꯧꯖꯤꯛ ꯆꯥ ꯇꯣꯛ ꯑꯗꯨꯒ ꯑꯩ ꯑꯣꯐꯤꯁ ꯌꯧꯔꯦꯅꯦ
ꯑꯁ ꯌꯥꯝ ꯉꯜꯂꯦꯍꯦ
ꯑꯁ ꯍꯣꯏ ꯉꯔꯥꯡ ꯇꯨꯝꯗꯕꯅꯤꯅꯀꯣ ꯑꯁ ꯑꯁ ꯉꯔꯥꯡ ꯑꯍꯤꯡ ꯇꯨꯝꯗ꯭ꯔꯦꯕꯀꯣ
ꯀꯩꯗꯧꯔꯤ ꯀꯩꯗꯧ ꯀꯩꯗꯧ ꯂꯩꯕ
ꯑꯩꯈꯣꯏ ꯆꯤꯡ ꯃꯤꯁꯤꯗꯤ ꯊꯕꯛ ꯉꯥꯛꯇꯅꯤꯅꯦ
ꯍꯝ ꯑꯩꯁꯨ ꯉꯔꯥꯡ ꯕꯣꯜ ꯌꯦꯡꯉꯦ ꯕꯣꯜ ꯌꯦꯡꯕꯅꯤꯅ ꯈꯔ ꯊꯦꯡꯅ ꯇꯨꯝꯃꯦ
ꯄꯨꯡ ꯃꯥꯄꯜ ꯃꯈꯥꯏꯒꯤꯗꯣ ꯄꯨꯡ ꯃꯥꯄꯜ ꯃꯈꯥꯏꯒꯤꯗꯣ ꯌꯦꯡꯉꯦ
ꯑꯥ ꯑꯃꯒꯤꯗꯤ ꯀꯥꯏ ꯉꯝꯗꯦꯗ ꯄꯨꯡ ꯃꯥꯄꯜ ꯃꯈꯥꯏ ꯇꯔꯥ ꯃꯥꯈꯥꯏ
ꯎꯝ ꯍꯣꯏ ꯑꯃ ꯃꯈꯥꯏꯒꯤ ꯗꯨꯒ ꯃꯣꯏ ꯑꯩꯒꯤ ꯐꯣꯟꯗ ꯏꯃꯥꯟꯅꯕ ꯍꯣꯏ ꯌꯦꯡꯒꯦꯅꯀꯣ ꯑꯩ ꯌꯦꯡꯍꯟꯕ ꯑꯩꯗꯤ ꯌꯦꯡꯗꯦ
ꯑꯣ ꯀꯅꯥ ꯀꯅꯥ ꯄꯣꯛꯈ꯭ꯔꯦ ꯀꯅꯥ ꯀꯥꯈ꯭ꯔꯦ
ꯑꯃ ꯃꯈꯥꯏ ꯒꯤꯗꯨꯔꯣ
ꯍꯣꯏ
ꯕꯦꯜꯖꯤꯌꯝ ꯀꯥꯈꯤ ꯃꯜꯂꯦꯗꯥ
ꯑꯣ ꯀꯥꯅꯤꯗ ꯒꯣꯜ ꯀꯌꯥ ꯀꯌꯥ ꯆꯟꯕꯖꯥꯠꯂꯥ
ꯑꯍꯨꯝꯒ ꯑꯅꯤꯒ ꯑꯩꯁ ꯑꯦꯛꯁꯇ꯭ꯔꯥ ꯇꯥꯏꯝ ꯒꯣꯜꯗꯦꯟ ꯆꯥꯟꯁ ꯒꯣꯜꯗꯦꯟ ꯇꯥꯏꯝꯒ ꯄꯤꯔꯤꯅꯤꯅꯦ
ꯑꯣ ꯐꯖꯔꯝꯒꯅꯤ ꯑꯗꯨꯗꯤ ꯃꯩ ꯍꯧꯔꯝꯒꯅꯤ
ꯃꯩ ꯊꯣꯛꯑꯦ ꯍꯥꯏꯅꯦ ꯃꯣꯏ ꯑꯅꯤ ꯔꯦꯁꯇꯣ
ꯃꯣꯏ ꯍꯟꯗꯛꯀꯤ ꯋꯥꯔꯜ ꯀꯞꯁꯤꯗꯤ ꯐꯖꯗꯦꯗ ꯀꯗꯥꯏꯗꯒꯤ ꯊꯦꯡ ꯊꯦꯡꯅ ꯄꯤ ꯑꯁ ꯀꯥꯏ ꯀꯅꯥ ꯌꯦꯡꯗꯣꯏ ꯗ
ꯅꯍꯥꯟ ꯌꯨꯔꯣꯒꯤꯗꯤꯗꯨ ꯆꯞ ꯅꯍꯥꯟ ꯌꯨꯔꯣꯒꯤꯗꯤ ꯌꯥꯏꯕꯀꯣ ꯑꯗꯨꯒꯤ ꯆꯞ ꯆꯥꯏ
ꯉꯔꯥꯡꯒꯤ ꯃꯦꯠꯁꯇꯨꯁꯨ ꯑꯁ ꯑꯍꯥꯟꯕꯗꯗꯤ ꯏꯪꯂꯦꯟꯁꯦ ꯑꯁ
ꯍꯣꯏꯍꯦ ꯑꯩꯁꯨ ꯑꯁ ꯌꯥꯝꯅ ꯋꯥꯅꯒ
ꯏꯪꯂꯖꯦ ꯍꯨꯃꯥꯡ ꯌꯥꯝ ꯁꯧꯕ ꯃꯜ
ꯑꯁ ꯉꯔꯥꯡꯗꯤ ꯍꯣꯏ ꯏꯃꯣꯏꯁꯦ ꯍꯨꯃꯥꯡ ꯌꯥꯝ ꯁꯧꯕ ꯃꯥꯜꯂꯦ ꯑꯁ ꯃꯣꯏ ꯀꯤꯞꯄꯔ ꯗꯨꯁꯨ ꯐꯖꯅ ꯁꯦꯚ ꯇꯧꯋꯤꯅꯦ
ꯍꯣꯏꯅꯦ ꯀꯨꯏꯔ ꯀꯨꯏꯔꯒ ꯑꯁ ꯉꯝꯃꯛꯇ ꯋꯥꯅꯤꯅ
ꯀ
ꯕꯦꯔꯥꯅꯤꯅꯦ ꯐꯖꯒꯗꯧꯕꯅꯤꯅꯦ ꯄꯣꯔꯥꯗꯤ ꯁꯦ ꯌꯥꯝꯃꯤ ꯀꯥꯏꯒꯗꯕꯅꯦ ꯑꯁ ꯐꯦꯟꯁ ꯍꯥꯏꯁꯦ ꯑꯁ ꯕꯦꯔꯥꯅꯤꯁ ꯑꯍꯥꯟꯕꯗꯗꯤ ꯌꯥꯝ ꯀꯜꯂꯛꯄ ꯋꯥꯅꯤ ꯍ
ꯉꯔꯥꯡꯁꯨ ꯌꯦꯡꯉꯁꯨ ꯃꯣꯏ ꯑꯣꯄꯣꯅꯦꯟ ꯑꯃꯒꯤꯗ ꯁꯄꯣꯔꯇꯔ ꯑꯃ ꯌꯥꯎꯏꯕꯀꯣ ꯑꯩꯈꯣꯏꯗꯁꯨ ꯒꯣ ꯍꯩ ꯆꯟꯕ ꯌꯥꯔꯣꯏ ꯅꯣꯏ ꯌꯥꯔꯣꯏ ꯀ ꯍꯥꯏꯁ ꯍꯥꯏꯖꯤꯜꯂꯤꯁꯤꯅ ꯑꯗꯨꯒ ꯌꯦꯡꯉꯗꯣ ꯑꯁ ꯅꯣꯏꯗꯤ ꯄꯣꯛꯒ ꯇ꯭ꯔꯥꯝꯅ ꯑꯁ ꯌꯥꯝ ꯋꯥꯅ ꯌꯦꯡꯕꯅꯤꯅꯦ ꯑꯩꯈꯣꯏꯁꯨꯕ
ꯐꯖꯩ ꯈꯣꯡꯒꯣꯒꯤꯁꯨ ꯑꯍꯥꯟꯕꯗꯗꯤ ꯌꯥꯝ ꯐꯖꯕ ꯑꯗꯨ ꯀꯨꯏꯔꯒ ꯑꯃ ꯃꯣꯏꯁꯦ ꯉꯝꯃꯛꯄ ꯇꯕꯨ ꯑꯅꯤꯗ
ꯍꯅꯦ
ꯐꯖꯔꯛꯇꯕ ꯋꯥꯅꯗꯤ
ꯃꯣꯏ ꯑꯃꯒꯤꯩꯗ ꯑꯦꯇꯦꯛ ꯑꯗꯨꯝ ꯂꯥꯛꯄꯒꯤꯀꯣ
ꯎꯝ
ꯃꯣꯏ ꯒꯣ ꯑꯃ ꯆꯜꯂꯒ ꯗꯤꯐꯦꯟꯁꯤꯞꯇ ꯂꯣꯏꯅ ꯆꯠꯈ꯭ꯔꯦꯕ
ꯍꯣꯏꯣꯏ ꯑꯗꯨꯒꯤꯅꯤ
ꯑꯦꯇꯦꯛ ꯂꯥꯛꯄꯒꯤ ꯃꯣꯏꯁꯦ ꯀꯩꯅꯣꯝ
ꯏꯪꯂꯟꯒꯤꯗꯤ ꯑꯁ ꯑꯗꯨꯝ ꯀꯜꯂꯒ ꯑꯗꯨꯝ ꯂꯣꯏꯕ ꯐꯥꯎ ꯑꯗꯨꯝ ꯀꯜꯂꯒ ꯂꯩꯗ ꯗꯥꯎ ꯂꯩꯇꯕꯒꯤꯅꯦ ꯌꯥꯝ ꯆꯟꯕ ꯌꯥꯕꯅꯤꯅꯦ
ꯍ ꯃ ꯏꯪꯪꯂ꯭ꯂꯦꯟꯒꯤꯁꯨ ꯉꯔꯥꯡ ꯑꯗꯨꯗꯤ ꯁꯥꯏꯠꯒꯤ ꯂꯦꯐ ꯂꯦꯐ ꯆꯠꯄ ꯁꯥꯏꯠꯀꯤꯗꯨꯗꯤ ꯕꯣꯜ ꯃꯌꯥꯝ ꯃꯤꯁ ꯇꯧꯋꯤ ꯅꯠꯇꯕ ꯔꯁꯄꯣꯔꯠꯇꯨ
ꯑ ꯔ ꯏꯁꯄꯣꯔꯠꯁꯨ ꯌꯥꯝ ꯃꯤꯁ ꯇꯧꯋꯦ ꯕ꯭ꯔꯤꯗꯤꯤꯡꯒꯥꯁꯨ ꯌꯥꯝ ꯃꯤꯁ ꯇꯧꯋꯦ
ꯍꯣꯏ ꯑꯗꯨ ꯅꯤꯡꯈꯥꯡꯉꯩꯗꯤ ꯅꯍꯥꯟ ꯑꯩ ꯆꯍꯤ ꯑꯃꯗꯣ ꯌꯨꯔꯣꯀꯤꯗꯣ
ꯑꯥ
ꯇꯧꯕꯅꯤꯅꯦ ꯃꯥ
ꯑ ꯌꯥꯝ ꯇꯧꯔꯝꯕꯅꯦ ꯉꯔꯥꯡꯁꯨ ꯃꯤꯁ ꯌꯥꯝ ꯇꯧꯕꯅꯤꯗ ꯄꯤꯛꯀꯤꯤꯞꯄꯔꯅ ꯑꯗꯨꯝ ꯁꯦꯞ ꯇꯧꯕ ꯑꯍꯨꯝꯃꯛ
ꯄꯣꯏ ꯤꯞꯄꯔ ꯑꯗꯨꯝ ꯁꯦꯞ ꯇꯧꯋ ꯃꯣꯏꯒꯤꯗꯣ ꯃꯣꯏ ꯀꯦꯞꯇꯦꯟꯗꯅ ꯃꯩ ꯇꯥꯏꯗ ꯆꯠꯇ ꯌꯦ ꯃꯒꯨꯟ ꯆꯦꯜ ꯆꯦꯦꯜꯕ
ꯎꯝ ꯑꯍꯨꯝ ꯆꯟꯒꯗꯕꯅꯦ ꯃꯥꯁꯨ ꯀꯦꯇꯦꯟꯁꯨ ꯎꯝ ꯑꯁ ꯂꯩꯈꯤ ꯋꯥꯅꯦ ꯃꯣꯏ ꯏꯪꯂꯦꯟꯒꯤꯗꯤꯀꯣ ꯏꯁꯇ꯭ꯔꯥꯏꯛ ꯇꯧꯕ ꯀꯥꯡꯒꯨꯁꯦ ꯌꯥꯝ ꯐꯤꯡꯉꯦꯕ ꯑꯗꯨꯒꯤ ꯑꯗꯨꯝ ꯆꯟꯉꯦꯗ ꯌꯥꯝ ꯍꯩꯕ ꯉꯥꯛꯇꯅꯦꯕ
ꯍꯣꯏ ꯏꯁꯇꯥꯐ ꯂꯩꯔ ꯌꯥꯝꯃꯤꯕ ꯃꯊ ꯇꯤ ꯆꯥꯡꯁꯨ ꯁꯀꯥꯁꯨ
ꯎꯝ ꯎꯝ ꯃꯥꯏꯁꯦ ꯀꯩꯅꯣ ꯉꯔꯥꯡꯗꯥꯒꯤ ꯀꯤꯞꯄꯔꯗꯣ ꯌꯥꯝꯅ ꯁꯦꯞ ꯇꯧꯈꯤꯕ ꯍꯥꯏꯇꯥꯔꯦ
ꯑꯥ
ꯑꯗꯨ ꯅꯠꯇ꯭ꯔꯕꯗꯤ ꯑꯁ ꯌꯥꯝ ꯆꯅꯩ
ꯎ
ꯑꯁ ꯕꯦꯜꯖꯤꯌꯝꯒꯤ ꯕꯦꯜꯖꯤꯌꯝꯒ ꯁꯦꯅꯤꯒꯜꯒꯤꯁꯨꯦ ꯌꯦꯡꯅꯤꯡꯕꯅꯤꯅꯦ ꯊꯦꯡꯃꯟꯗꯅ ꯀꯥꯏꯗꯒꯤ
ꯌꯥꯝ ꯋꯥꯕꯒꯤ ꯑꯃꯨꯛ ꯍꯤꯞꯄꯦ ꯍꯤꯠꯑꯦ ꯑꯁ
ꯀꯅꯥ ꯀꯅꯥ
ꯑꯗꯣ ꯉꯁꯤꯒꯤꯁꯦ
ꯅꯣꯡꯉꯥꯟꯕ ꯃꯇꯝꯗ ꯑꯃꯨꯛ ꯍꯟꯕ꯭ꯔꯣ
ꯍꯣꯏꯅꯦ ꯄꯨꯡ ꯃꯔꯤ ꯃꯈꯥꯏꯗ ꯍꯜꯂꯤꯅꯦ
ꯑꯁ
ꯍꯜꯂꯒ ꯌꯨꯝꯗ ꯉꯥꯛꯇꯪ ꯇꯨꯝꯒꯦꯅ ꯇꯧꯔꯒ ꯑꯩꯁ ꯑꯩꯈꯣꯏ ꯏꯆꯥ ꯅꯨꯨꯄꯤꯁꯤꯅ ꯑꯃꯨꯛ ꯇꯦꯟꯁꯤꯟꯂꯀꯅꯤ ꯍꯧꯒꯠꯂꯣ ꯍꯧꯒꯠꯂꯣ ꯑꯃꯨꯛ ꯇꯦꯟꯈꯤꯅꯤ ꯇꯨꯝꯕ ꯌꯥꯗꯅꯅ ꯑꯗꯨꯝ ꯂꯥꯛꯑꯦ
ꯗꯁ ꯗꯁꯤ ꯗꯁꯤ ꯀ꯭ꯔꯤꯁꯃꯥꯁ ꯇꯧꯔꯒ ꯈ꯭ꯔꯤꯁꯃꯥꯁ ꯌꯧꯔꯒ ꯂꯩꯔꯦꯅꯦ
ꯃꯣꯏꯁꯦ ꯑꯁ ꯌꯥꯗ꯭ꯔꯦꯅꯦ
ꯐꯔꯛ ꯏꯇꯥꯏ ꯇꯥꯏꯗ ꯇꯧꯗꯕ ꯁꯨꯝ ꯌꯥꯗꯕꯒꯨꯝ ꯇꯧꯕꯁꯨ
ꯉꯁꯤ ꯃꯣꯏ ꯑꯇꯩ ꯂꯩ ꯖꯥꯠꯂꯥ ꯌꯦꯃꯥꯈꯣꯏꯒꯤ ꯂꯩ ꯖꯥꯠꯂꯥ
ꯌꯥꯝ ꯃꯍ ꯍꯣꯏ ꯂꯩꯇꯕ ꯃꯥꯜꯂꯦꯗ ꯉꯁꯤ ꯍꯌꯦꯡ ꯍ ꯉꯁꯤꯒꯤꯔ ꯈꯪꯗꯦꯅꯦ ꯑꯩ
ꯃꯣꯏ ꯑꯉꯥꯡꯅꯁꯨ ꯑꯁ ꯌꯥꯏꯅꯦ ꯃꯥ
ꯀꯅꯥꯅꯣ
ꯄꯂꯦ ꯎꯅꯤ ꯌꯥꯃ ꯑꯣꯗ
ꯑꯁ ꯌꯃꯗ ꯑꯗꯨꯝ ꯅꯌꯦ ꯑꯁ
ꯗꯦꯟꯖꯥꯔꯅꯤ ꯑꯗꯨ ꯄꯨꯔꯥ ꯗꯦꯟꯖꯥꯔꯅꯤ ꯍꯥꯏꯁꯤꯅꯤ
ꯃꯥꯒꯤ ꯄ꯭ꯂꯦꯁꯁꯤꯗꯤ ꯌꯥꯝ ꯐꯖꯩꯗ ꯑꯩꯒꯤꯗꯤ
ꯃꯥꯒꯤꯗꯣ ꯍꯦꯟꯅ ꯇꯣꯉꯥꯟꯕ
ꯃꯥ ꯃꯗꯥꯎ ꯌꯥꯝ ꯐꯩꯌꯦ ꯌꯥꯝ ꯃꯥꯁꯦ ꯇꯕꯗꯤ ꯃꯣꯏ ꯀꯩꯅꯣ ꯂꯣꯗ ꯃꯦꯁꯤ ꯅꯥꯏꯃꯥꯔꯃꯣꯏ ꯃꯣꯏꯒꯤ ꯏꯔꯥꯜ ꯂꯣꯏꯔꯀꯥꯟꯗ ꯃꯥ ꯄꯣꯛꯂꯛꯄꯁꯦ ꯃ ꯃꯊꯟꯇ ꯉꯥꯏꯒꯗꯕ ꯃꯥꯜꯂꯦ ꯍꯟꯗꯛꯁꯦ ꯎꯗꯦꯕ
ꯎꯝ
ꯌꯪꯁꯇꯥꯔꯁꯤꯡꯁꯦ ꯑꯅꯧꯕ ꯎꯔꯛꯇꯦꯕꯀꯣ
ꯍꯣꯏ ꯈꯔꯕꯨꯗꯤ ꯂꯩ ꯑꯗꯨꯣ ꯏꯁꯀꯤꯜꯗꯤ ꯊꯣꯏꯗꯣꯛ ꯂꯩꯇꯕ ꯍꯣꯏ ꯀꯩꯍꯥꯢꯁꯤꯔꯥ ꯕꯥꯄꯦꯒ ꯍꯂꯥꯟꯒꯗꯤ ꯑꯗꯨꯝ ꯂꯩ ꯑꯗꯨꯕꯨ ꯃꯣꯏꯒꯤꯗꯤ ꯏꯁꯀꯤꯜ ꯂꯩꯇꯦꯕꯀꯣ ꯃꯣꯏ ꯑꯗꯨꯝ ꯏꯁꯇ꯭ꯔꯥꯏꯛ ꯍꯥꯏꯗꯨꯅꯤ ꯒꯣꯜ ꯆꯟꯕ ꯈꯛꯇꯅꯦꯕ ꯃꯣꯏꯒꯤꯁꯤ ꯄꯤꯗ꯭ꯔꯗꯤ ꯆꯟꯕ ꯉꯝꯅꯦꯕ ꯃꯣꯏꯗꯤ
ꯎꯝ
ꯑꯗꯨ ꯑꯃꯗꯨꯗꯤ ꯑꯁ ꯃꯥꯅꯁꯨ ꯄ꯭ꯂꯦ ꯃꯦꯀꯤꯡ ꯑꯃꯨꯛ ꯑꯦꯁꯤꯁꯇ ꯑꯃꯨꯛ ꯇꯧ ꯌꯦꯡꯕ ꯅꯨꯡꯉꯥꯏꯅꯤ
ꯁꯤ ꯃꯥꯥꯎꯁꯤꯗꯤ ꯐꯖꯩꯍꯦ ꯑꯩꯗꯤ ꯑꯁ ꯃꯁꯛ ꯊꯤꯔꯁꯨ ꯌꯥꯝ ꯐꯖꯩ ꯃꯥꯏꯍꯦ
ꯑꯁ ꯁꯛꯀꯤ ꯋꯥ ꯅꯠꯇꯦ ꯚꯣꯕꯣꯛꯈꯩꯗꯤ ꯁꯛꯀꯤ ꯋꯥ ꯅꯠꯇꯦ ꯑꯗꯩ
ꯃꯥꯒꯤ ꯄ꯭ꯂꯦꯁꯁꯤꯗꯤ ꯑꯁ ꯐꯖꯩ ꯑꯁꯦꯡꯕ ꯕꯣꯞ ꯄꯥꯏꯕꯁꯨ ꯌꯥꯝ ꯌꯥꯡꯅ ꯄꯥꯏꯌꯦꯕ
ꯍꯣꯏ ꯃꯥꯒꯤꯁꯤ ꯇꯦꯟꯁꯟꯒꯁꯦ ꯑꯝꯇ ꯂꯩꯇꯦꯕꯀꯣ ꯐ꯭ꯔꯤ ꯑꯣꯏꯅ ꯇꯧꯕ ꯃꯣꯏꯁꯦ ꯑꯗꯨ ꯀꯩꯅꯣꯝꯇꯥꯏꯅꯦ ꯍꯣꯏ ꯕ꯭ꯔꯥꯖꯤꯜꯒꯤ ꯔꯣꯅꯥꯜꯗꯣꯅ ꯍꯥꯏꯕ꯭ꯔꯥ ꯕ꯭ꯔꯖꯤ ꯑꯥꯔ ꯅꯥꯏꯟꯗꯣ
ꯎꯝ
ꯃꯥꯅ ꯃꯣꯏ ꯍ ꯀꯣꯁꯇꯨꯗ ꯄ꯭ꯂꯦ ꯁꯅꯥꯗꯣ ꯌꯥꯗꯦꯅ ꯍꯥꯏꯅꯦ
ꯌꯥꯃꯜ ꯌꯥꯃꯜꯕꯣꯔꯥ
ꯅꯦ ꯃꯣꯏ ꯭ꯔꯥꯖꯤꯜ ꯀ ꯇꯤꯝꯅꯣ
ꯕ꯭ꯔꯥꯖꯤꯜꯒꯤ ꯇꯤꯝꯗ
ꯍꯣꯏ ꯍꯥꯏꯗꯤ ꯃꯣꯏ ꯕ꯭ꯔꯥꯖꯤꯜꯁꯦ ꯊꯥꯏꯅ ꯑꯗꯨꯝ ꯁꯥꯟꯅꯔꯛꯄꯁꯦ ꯐꯤꯜꯗ ꯆꯪꯉꯗꯤ ꯑꯦꯟꯇꯔꯇꯦꯟ ꯇꯧꯔꯒ ꯀꯣ ꯁꯀꯨꯜ ꯃꯌꯥꯝ ꯁꯣ ꯇꯧꯔꯒ ꯑꯗꯨꯝ ꯇꯧꯕꯅꯦ ꯍꯟꯗꯛꯁꯦ ꯁꯨꯃꯥꯏꯅ ꯇꯧꯗ꯭ꯔꯦ ꯑꯩꯈꯣꯏꯒꯤ ꯀꯜꯆꯔꯗꯣ ꯃꯥꯡꯍꯟ ꯃꯥꯡꯍꯜꯂꯅꯤꯅ ꯉꯥꯡꯉꯤꯅ ꯍꯥꯏꯅꯦ
ꯍꯥꯥ
ꯃꯣꯏ ꯃꯇꯗ ꯏꯁꯀꯌꯣꯔ ꯐꯖꯕꯁꯨ ꯌꯥꯝ ꯊꯣꯛꯏꯗꯅ ꯑꯗꯣ ꯍꯟꯗꯛꯇꯤ ꯃꯣꯏ ꯑꯗꯨꯒꯨꯝꯕ ꯏꯟꯇꯔꯇꯦꯟꯃꯦꯟꯒꯤꯗꯨꯣ ꯂꯩꯇ꯭ꯔꯤ ꯍꯥꯏ ꯃꯣꯏ ꯃꯣꯏꯒꯤ ꯀꯟꯇ꯭ꯔꯤꯒꯤꯁꯦ ꯑꯗꯨ ꯂꯩꯇꯗꯤ ꯌꯥꯔꯣꯏ ꯍꯥꯏꯌꯦ ꯃꯣꯏꯗꯤ ꯃꯣꯏꯒꯤ ꯕꯣꯅꯤꯗꯅꯅꯥꯀꯣ
ꯃꯣꯏ ꯕ꯭ꯔꯥꯖꯤꯜ ꯀ ꯈꯪꯗꯦꯗ ꯉꯝꯒꯗꯧ ꯃꯥꯟꯗꯦꯗ ꯄꯥꯏꯒꯗꯧ ꯃꯥꯟꯗꯦꯗ
ꯍꯣꯏꯅꯦ ꯏ ꯃꯥ ꯀꯆꯨ ꯃꯨꯕ ꯑꯃꯗꯨ ꯐꯖꯅ ꯌꯥꯡꯉꯦ ꯍꯥꯏꯅꯦ
ꯃꯣꯏ ꯀꯥꯡꯕꯨꯁꯦ ꯉꯝꯅꯤꯉꯥꯏ ꯁꯥꯟꯅꯕ ꯃꯥꯟꯗꯦꯕ ꯀꯥꯔꯥ
ꯅꯤꯗꯣ
ꯚꯦꯅꯤꯗꯤ ꯑꯗꯨꯝ ꯇꯧꯋꯦ ꯍꯣꯏ ꯑꯗꯨ ꯑꯣꯏꯔꯁꯨ ꯂꯩꯣꯏꯗ ꯅꯥꯏꯃꯔ ꯍꯣꯏ ꯆꯪꯉꯗꯤ ꯍꯦꯟꯅ ꯐꯖꯒꯗꯧꯕ ꯄꯨꯟꯅ ꯁꯥꯟꯅꯔꯗꯤ ꯄꯨꯟꯅ ꯕꯦꯅꯤ ꯃꯊꯟꯗꯗꯤ ꯑꯗꯨꯝ ꯇꯧꯋꯦ ꯇꯧꯕ ꯗꯤ ꯑꯗꯨ ꯑꯣꯏꯔꯁꯨ ꯑꯁ ꯗꯤꯐꯦꯟꯁꯤꯞ ꯀꯜꯂꯗꯤꯀꯣ
ꯍꯣꯏ
ꯃꯥꯁꯨ ꯉꯝꯗꯦꯕ ꯅꯍꯥꯟꯁꯨ ꯐꯖꯕꯅꯦ ꯃꯥꯁꯦ ꯑꯁ
ꯍꯣꯏ ꯐꯖꯩ ꯍꯥꯏꯅꯤ ꯑꯩ ꯌꯦꯡꯗꯦ
ꯑꯁ ꯄꯖꯩ
ꯅꯣꯏꯗꯥꯁꯦꯔ ꯂꯩꯕ ꯅꯨꯄꯥꯗꯣ
ꯑꯥ
ꯑꯗꯨ ꯑꯗꯨ ꯕ꯭ꯔꯥꯖꯤꯜꯒꯤ ꯐꯦꯟꯁ ꯑꯆꯧꯕꯅꯤꯅꯦ ꯅꯅꯤꯃꯥꯅꯤꯅꯦ ꯃꯣꯏ ꯃꯈꯥꯒꯤꯗꯨ
ꯀꯟꯅ ꯇꯧꯔꯤꯌꯦ ꯅꯦꯛꯁ ꯏꯌꯥꯔꯒꯤ ꯀꯩꯅꯣ ꯅꯦꯛꯁ ꯏꯌꯥꯔꯒꯤ
ꯑꯩꯈꯣꯏ ꯈꯨꯟ ꯑꯩꯈꯣꯏ ꯂꯩꯀꯥꯏꯒꯤ ꯑꯩꯈꯣꯏ ꯂꯩꯀꯥꯏꯒꯤ ꯏꯁꯄꯣꯔꯠꯇ ꯇꯧꯅꯕ
ꯑꯁꯃ ꯗꯁ ꯌꯥꯃꯤ ꯏꯝꯄ꯭ꯔꯨꯚꯃꯦꯟ ꯌꯥꯝ ꯂꯥꯛꯈ꯭ꯔꯕꯅꯤꯅꯦ ꯍꯧꯖꯤꯛ ꯕꯦꯁ ꯄ꯭ꯂꯦꯌꯔ ꯀꯥꯔꯦꯗꯅꯀꯣ ꯃꯤꯦꯁꯤꯒꯤ ꯇꯥꯏꯞꯇ ꯇꯧꯔꯒ ꯀꯣ ꯏꯁꯁ ꯒꯣꯒ ꯆꯜꯂꯒ ꯀꯣ ꯇꯧꯔꯛꯏꯕꯅꯤ ꯍꯧꯖꯤꯛ
ꯍꯣꯏꯅꯦ ꯅꯣꯏ ꯅꯍꯥꯟ ꯋꯥꯔꯤ ꯁꯥꯟꯅꯕꯁꯨ ꯑꯗꯨꯃꯥꯏꯅ ꯍꯅꯦ ꯑꯗꯨꯒ ꯅꯦꯃꯥꯔꯀꯁ ꯅꯪꯁꯤ ꯅꯦꯃꯥꯔꯒꯁꯀꯤ ꯑꯣꯏꯒ ꯂꯣꯏꯅ ꯃꯥꯟꯅꯔꯝꯒꯅꯤ ꯈ꯭ꯋꯥꯏꯗꯒꯤ ꯃꯥꯟꯅꯕ ꯍꯥꯏꯅ ꯍꯥꯏꯕꯤꯌꯨꯔꯥ ꯍꯥꯏꯕ ꯏꯃꯔꯒ ꯅꯥꯏꯃꯔꯒ ꯃꯥꯒ ꯈ꯭ꯋꯥꯏꯗꯒꯤ ꯃꯥꯟꯅꯕꯀꯣ ꯑꯩꯅ ꯍꯨꯃꯥꯡ ꯈꯨꯊꯣꯛ ꯍꯥꯏꯕ ꯍꯨꯃꯥꯡ ꯅꯃꯔꯁꯨ ꯍꯨꯃꯥꯡ ꯑꯗꯨꯝ ꯌꯥꯝ ꯊꯣꯛꯑꯦꯗꯅ ꯃꯥꯁꯦ ꯕꯣꯁꯅꯥꯗꯤ ꯍꯨꯃꯥꯡ ꯊꯣꯛꯑꯝꯒꯅꯤꯕ ꯑꯗꯨꯗꯤ ꯅꯦꯃꯥꯔꯒ ꯆꯞ ꯃꯥꯟꯅꯩ ꯍꯥꯏꯁꯤꯅꯦ ꯑꯩꯅ ꯑꯗꯨꯗ ꯐꯖꯅꯧ
ꯌꯥꯝ ꯍꯩꯈ꯭ꯔꯕꯅꯦ ꯏꯝꯄ꯭ꯔꯨꯚꯃꯦꯟ ꯐꯖꯅ ꯂꯩꯈ꯭ꯔ ꯅꯦ ꯑꯗꯨꯒꯤ ꯑꯁ ꯍꯟꯗꯛꯁꯦ ꯂꯦꯞꯄ ꯌꯥꯗꯦ
ꯍꯣꯏ ꯅꯍꯥꯟꯁꯨ ꯍꯥꯏꯅꯦ ꯍꯦꯇ꯭ꯔꯤꯛꯀ ꯆꯜꯂꯦꯅ ꯍꯥꯏꯅꯦ
ꯎꯝ ꯑꯁ ꯆꯟꯕꯅꯦ ꯉꯔꯥꯡ ꯀꯅꯥꯗꯁꯨ ꯀꯅꯥꯕ ꯄꯥꯔꯠ ꯋꯥꯟꯒꯤ ꯁꯃꯜꯗꯨꯁꯨ ꯂꯥꯛꯑꯦ
ꯑꯧ
ꯑꯁ ꯃꯥꯁꯨ ꯒꯦꯝ ꯑꯦꯟ ꯏꯁꯄꯣꯔꯠꯇꯗꯤ ꯌꯥꯝ ꯊꯧꯅꯥ ꯌꯥꯝ ꯐꯕꯅꯦ ꯌꯥꯝ ꯑꯩꯈꯣꯏ ꯑꯩꯈꯣꯏꯅ ꯁꯥꯟꯅꯕ ꯃꯄꯥꯥꯟ ꯐ꯭ꯌꯨꯗꯣ
ꯎꯝ
ꯇꯣꯡꯕ ꯌꯥꯗꯦꯕ ꯕꯨꯠ ꯇꯣꯡꯕ ꯌꯥꯗꯦꯕ ꯃꯥꯗꯤ ꯐꯤꯠꯇ ꯇꯧꯔꯒ ꯂꯥꯛꯄ ꯋꯥꯅꯤꯗ
ꯃꯣꯏꯗꯤ ꯀꯔꯤꯛꯀꯦꯠ ꯀꯤꯅꯤꯅꯒꯣ